ꯇ꯭ꯔꯣ ꯇ꯭ꯔꯣ ꯇꯥꯏ ꯇꯥꯏ ꯀꯩꯗꯧꯔꯝꯃꯤꯅꯣ ꯑꯩ ꯆꯥ ꯂꯣꯝꯒꯦ ꯇꯧꯔꯝꯃꯤꯅꯦ ꯅꯪꯗꯤ ꯀꯩꯗꯧꯔꯝꯃꯤꯅꯣ ꯐꯝꯂꯝꯝꯃꯤꯅꯦ ꯃꯄꯥꯟꯒ
ꯑꯥ ꯉꯁꯥꯏ ꯅꯨꯡꯁꯥ ꯌꯥꯝ ꯁꯥꯔꯝꯕꯗꯣ ꯅꯣꯡ ꯑꯃꯨꯛ ꯈꯪ ꯃꯪ ꯂꯩꯔꯝꯃꯦꯅꯦ
ꯎꯝ ꯑꯁ ꯑꯩꯗꯤ ꯊꯕꯛꯀ ꯋꯥꯕꯅꯦ ꯎꯇꯤ ꯆꯥꯁꯜꯂꯁꯤ ꯆꯦꯠꯊꯈꯤꯕꯗꯤ ꯑꯦꯁ ꯎꯇꯤ ꯆꯥꯔꯒ ꯇꯨꯝꯃꯗꯤ ꯀꯔꯤꯝ ꯇꯥꯔꯝꯃꯔꯣꯏ ꯇꯥꯗ꯭ꯔꯦ ꯅꯨꯡꯉꯥꯏꯔꯦ ꯍꯧꯒꯠꯂ ꯏꯔꯨꯖꯔꯒ ꯐꯝꯗ ꯉꯥꯏꯔ ꯍꯡꯆꯤꯛ ꯂꯥꯡꯏ ꯍꯧꯖꯤꯛ ꯀꯩꯅ ꯍꯥꯎꯔꯤꯒꯦ ꯑꯩꯗꯤ ꯎꯇꯤꯅꯕꯨ ꯃꯍꯦꯜꯂꯦꯗ ꯅꯪꯗꯤ ꯑꯩꯒꯤ ꯃꯪꯒꯟꯒꯤ ꯎꯇꯤ ꯍꯣꯏ ꯎꯁꯣꯏ ꯃꯇꯝꯅꯤꯅꯀꯣ ꯑꯁ ꯎꯝ ꯇꯟꯒꯗ ꯑꯣꯏꯔꯁꯨ ꯆꯥꯔꯒꯦ ꯁꯤꯅꯤ ꯑꯩꯗꯤ ꯑꯩꯗꯤ ꯇꯟ ꯅꯥꯏꯔꯤ ꯈꯦꯆꯤꯒ ꯇꯧꯔꯒ ꯎꯝ
ꯑꯦ ꯑꯩꯩꯅ ꯑꯃꯨꯛ ꯆꯥꯅꯤꯡꯉꯤꯁꯤꯅ ꯑꯃꯨꯛ ꯈꯦꯆꯤꯒ ꯑꯣꯛꯀ ꯑꯃꯨꯛ ꯆꯅꯤꯡꯕ
ꯑꯣꯟꯅ ꯇꯩꯅꯕꯅꯤꯅꯦ ꯎꯝ ꯇꯟꯗꯣ ꯑ ꯀꯩꯅꯤ ꯎꯇꯤꯗꯨꯒ ꯆꯥꯔꯒꯀꯣ ꯎꯝ ꯈꯪꯗꯦꯗ ꯄꯪꯆꯥꯥꯗ ꯆꯥꯅꯤꯡꯉꯦꯗ ꯑꯍꯥꯎꯕꯅꯦꯕꯨ ꯍꯥꯏꯔꯗꯤ ꯌꯥꯔꯦꯅꯦ ꯌꯥꯔꯦ ꯑꯍꯥꯎꯕꯅꯦꯕꯨ ꯍꯥꯏꯔꯗꯤ ꯑꯩꯈꯣꯏ ꯀꯔꯤꯝꯇ ꯍꯥꯏꯖꯔꯣꯏ ꯋꯥꯛꯀꯤꯡ ꯆꯧꯁꯤꯔꯣ ꯉꯁꯤꯁꯤꯕꯣ ꯀꯃꯥꯏꯅ ꯇꯧꯕꯅꯣ ꯅꯣꯡ ꯆꯤꯡꯒꯤ ꯅꯣꯡ ꯆꯤꯡꯒꯤ ꯐꯤꯕꯝ ꯀꯃꯥꯏꯅ ꯇꯧꯒꯦ ꯅꯣꯡꯁꯦ ꯈꯤꯇꯪ ꯃꯪꯂꯤ ꯁꯥꯔꯤ ꯂꯩꯕ꯭ꯔꯥ ꯆꯨꯗꯧꯗꯤ ꯃꯥꯟꯗꯦꯗ ꯌꯥꯏꯅꯦ ꯑꯗꯨꯗꯤ ꯀꯥꯏꯗꯩꯅ ꯀꯥꯏꯕꯣꯛ ꯆꯠꯁꯦ ꯍꯥꯏꯅꯣ ꯑꯩꯈꯣꯏ ꯍꯥꯟꯅꯩ ꯑꯗꯨꯝ ꯆꯠꯄ ꯂꯝꯕꯤꯗꯨꯗ ꯑꯗꯨꯝ ꯆꯠꯁꯤꯗ ꯌꯥꯏꯌꯦ ꯆꯠꯂꯨꯁꯦ ꯂꯝꯕꯤꯗꯤ ꯈꯔꯗꯤ ꯅꯨꯡꯗꯤ ꯅꯨꯡꯉꯥꯏꯔꯔꯣꯏ ꯎꯝ ꯂꯝꯕꯤꯁꯨ ꯌꯥꯝ ꯀꯟꯅ ꯌꯥꯝ ꯀꯟ ꯌꯥꯝ ꯂꯣꯏꯅ ꯇꯧꯊꯣꯛꯏꯗꯥꯏꯅꯦ ꯑꯗꯥꯏꯗꯣ ꯎꯝ ꯑꯥ ꯄꯔꯦꯡ ꯁꯥꯅꯤꯕꯣ ꯇꯧꯊꯣꯛꯏꯗꯣ ꯑꯈꯣꯏ ꯁꯤꯗꯕꯣ ꯀꯔꯤꯕꯨ ꯑꯣꯏꯒꯗꯕ ꯑꯗꯨꯅꯦ ꯂꯝꯕꯤꯗ ꯨꯕꯤꯠꯇꯤ ꯌꯥꯎꯗꯤ ꯌꯥꯎꯗꯦ ꯆꯠꯇꯤꯗꯧ ꯑꯃꯨꯛ ꯆꯠꯅꯤꯡꯕ
ꯃꯣꯏꯒꯤꯁꯦ ꯗ꯭ꯔꯦꯟ ꯑꯣꯏꯔꯗꯤ ꯐꯩ ꯑꯗꯨꯒꯤ ꯃꯣꯏꯒꯤ ꯃꯣꯏꯒꯤ ꯁꯤꯚꯔ ꯗꯣ ꯑꯃꯨꯛ ꯑꯣꯏꯔꯝꯃꯗꯤ
ꯌꯨꯝꯗ ꯁꯨꯝ ꯂꯩꯁꯟꯕꯁꯤꯁꯨ ꯕꯪ ꯆꯨꯈꯠꯂꯛꯑꯦꯅ
ꯍꯥꯎꯕ
ꯍꯥꯎꯕ ꯎꯝ ꯀꯩ ꯀꯩꯗꯧꯔꯤꯅꯣ ꯅꯠ ꯎꯝ ꯏꯁꯤꯡ ꯏꯁꯤꯡ ꯌꯥꯎꯗ꯭ꯔꯦ ꯍꯥꯏꯔꯛꯄ ꯑꯣ ꯈꯔ ꯂꯥꯡꯕ ꯃꯈꯣꯟ ꯇꯥꯕꯗꯣ ꯀꯗꯧꯔꯖꯥꯠꯅꯣ ꯎꯝ
ꯏꯁꯤꯡ ꯈꯔ ꯍꯥꯞꯇꯕ ꯌꯥꯔꯔꯣꯏ
ꯇꯕ ꯌꯥꯔꯔꯣꯏ ꯎꯝ ꯃꯈꯥꯗꯤ ꯆꯤꯡꯈꯠꯇꯣꯏ ꯅꯠꯇ꯭ꯔꯣ
ꯃꯈꯥꯗꯩ ꯆꯤꯡꯒꯠꯇꯣꯏꯅꯦ ꯃꯣꯏ ꯑꯉꯥꯡꯈꯩꯗꯣ ꯃꯈꯥꯗ ꯇꯨꯏꯁꯟ ꯇꯧꯔꯃꯗꯤ ꯑꯃꯨꯛ ꯌꯥꯎꯔꯣꯏꯗꯣꯏꯕ
ꯌꯥꯔꯣꯏꯗꯣꯏꯕ ꯉꯁꯤ ꯁꯨꯇꯤ ꯊꯥꯗꯕ꯭ꯔꯣ
ꯉꯁꯤꯁꯦ ꯈꯪꯗꯦꯅꯦ ꯃꯣꯏ ꯁꯨꯇꯤ ꯊꯥꯔꯝꯒꯗ꯭ꯔꯥ ꯊꯥꯔꯝꯃꯣꯏꯗ꯭ꯔꯗꯤ
ꯃꯣꯏꯗ꯭ꯔꯗꯤ ꯎꯝ ꯑꯁ ꯑꯩꯗꯤ ꯉꯁꯥꯏ ꯑꯩ ꯇꯦꯕ꯭ꯂꯦꯠꯇꯨꯗ ꯄꯞꯖꯤꯗꯨ ꯁꯥꯟꯅꯕꯅꯦ ꯅꯨꯡꯉꯥꯏ
ꯀꯌꯥꯝ ꯅꯩꯁꯜꯂꯝꯃꯒꯦ
ꯏꯁ ꯆꯤꯀꯟ ꯗꯤꯅꯔꯅꯤ ꯀꯩꯅꯣ
ꯑꯁ
ꯑꯁ ꯆꯤꯛꯀꯟ ꯗꯤꯅꯔ ꯆꯤꯀꯟ ꯗꯤꯅꯔ ꯑꯃ ꯆꯥꯕ ꯅꯪꯒꯤꯗꯨꯗꯤ ꯍꯧꯗ ꯉꯥꯏꯔꯤꯕꯒꯤ ꯕꯣꯠ ꯃꯌꯥꯝ ꯑꯃ ꯂꯥꯛꯑꯝꯒꯤꯅꯤ ꯎꯝ ꯕꯣꯠꯄꯨꯗꯤ ꯈꯔ ꯂꯥꯛꯑꯦ ꯑꯗꯨ ꯑꯣꯏꯇꯥꯔꯁꯨ ꯃꯤꯅ ꯐꯠ ꯂꯥꯎꯅ ꯀꯩꯅꯣ ꯇꯧꯈꯤꯕꯁꯦ ꯑꯩꯅ ꯅꯍꯥꯟꯅ ꯎꯕꯗꯣ
ꯎꯝ
ꯑꯗꯨꯝ ꯎꯑꯦꯕ ꯑꯩ ꯃꯅꯥꯛꯇ ꯂꯩꯔꯒꯗꯤ ꯑꯗꯨ ꯃꯈꯣꯟꯁꯨ ꯑꯗꯨꯝ ꯃꯤ ꯆꯠꯄꯒꯤ ꯁꯣ ꯁꯣꯗꯣ ꯇꯤꯤꯟ ꯍꯧꯅ ꯇꯥꯕꯅꯦꯕ ꯅꯨꯡꯉꯥꯏꯨ ꯑꯗꯨꯅꯤꯅꯦ ꯐꯣꯟ ꯅꯨꯡꯉꯥꯏꯕ ꯇꯦꯕ꯭ꯂꯦꯠ ꯅꯨꯡꯉꯥꯏꯕꯗꯒꯤ ꯁꯥꯟꯅꯔꯛꯄꯗ ꯃꯤꯁꯦ ꯍꯦꯛꯇ ꯅꯩꯔꯛꯏꯁꯦ ꯎ ꯅꯍꯥꯟ ꯁꯦꯠꯇꯤꯡꯗꯣ ꯐꯖꯅ ꯁꯦꯝꯕꯤꯔꯝꯃꯦꯕ ꯃꯥꯟꯅꯅ ꯑꯩꯒꯤ ꯐꯣꯟ ꯑꯌꯥꯗꯕꯗ ꯁꯥꯟꯅꯕꯗ ꯃꯤꯅ ꯔꯁ ꯂꯥꯛꯄꯗ ꯑꯃꯨꯛ ꯐꯣꯡ ꯂꯣꯏ ꯆꯞꯈꯤꯕꯅꯦꯗꯤ ꯇꯟꯖꯥ ꯃꯦꯟꯖꯥ ꯇꯨ ꯑꯦꯛꯁ ꯆꯞꯈꯠ ꯂꯛꯄꯗ ꯎꯝ ꯁꯤꯒꯤ ꯒꯦꯝꯁꯤꯗꯤ ꯑꯩꯈꯣꯏꯒꯤ ꯒꯦꯝ ꯅꯠꯇ꯭ꯔꯦꯅ ꯑꯗꯨꯝ ꯀꯛꯊꯠꯈ꯭ꯔꯦ ꯎꯝ ꯍꯧꯖꯤꯛꯀꯥꯟ ꯒꯦꯝ ꯑꯝꯇ ꯁꯥꯟꯅꯗ꯭ꯔꯕꯣ ꯍꯧꯖꯤꯛꯀꯥꯟꯗꯗꯤ ꯒꯦꯝꯖꯦ ꯈꯔꯗꯤ ꯂꯦꯄꯦꯗ ꯐꯕꯨꯗꯤ ꯐꯩꯗ ꯑꯗꯨꯅ ꯀꯥꯏꯗꯩꯅꯣꯗ ꯆꯥꯕꯒ ꯇꯨꯝꯕꯒ ꯆꯥꯕꯒ ꯇꯨꯝꯕꯒ ꯑꯩꯖꯨ ꯉꯥꯛꯇꯪ ꯉꯥꯛꯇꯪꯅꯤ ꯁꯟꯅꯩꯖꯦ ꯀꯌꯥ ꯁꯟꯅꯗ꯭ꯔꯦ ꯍꯣꯏ ꯒꯦꯝꯁꯤꯗꯤ ꯁꯨꯝ ꯉꯥꯏꯍꯥꯛꯇꯪ ꯗꯤꯜ ꯂꯦꯟꯕꯩ ꯁꯥꯟꯅꯕ ꯈꯛꯇꯅꯤ ꯃꯣꯏꯒꯤ ꯃꯣꯏꯒꯤ ꯀꯝꯄꯤꯇꯤꯇꯤꯞꯀꯗꯨꯗꯤ ꯉꯝꯄꯣꯟꯗꯦ ꯑꯩꯈꯣꯏꯅ ꯉꯝꯄꯣꯠ ꯅꯠꯇꯦꯗ ꯀꯗꯥꯏꯗꯩ ꯃꯤꯗꯤ ꯄꯩꯁꯥ ꯌꯥꯝ ꯇꯥꯟꯅꯔꯦ ꯎꯝ ꯒꯦꯝ ꯈꯇ ꯑꯣꯏꯔꯖꯨ ꯏꯟꯇꯔꯅꯦꯁꯅꯦꯜꯒ ꯊꯣꯛꯇꯅ ꯀꯝꯄꯤꯇꯤꯁꯟꯒ ꯅꯨꯄꯤ ꯑꯃꯖꯨ ꯃꯃꯤꯡꯗꯤ ꯈꯪꯗꯦ ꯑꯥ ꯍꯟꯗꯛ ꯀꯥ ꯂꯥꯈ ꯀꯌꯥꯅꯣꯝ ꯂꯧꯈꯤꯑꯕ ꯀꯩꯅꯣꯝ ꯍꯥꯏꯔꯤꯅꯦ ꯎꯝ ꯏꯃꯥꯟꯅꯕ ꯑꯃꯁꯨ ꯏꯁꯇ꯭ꯔꯤꯝꯒ ꯇꯧꯗꯅ ꯌꯥꯝ ꯇꯧꯔꯤꯕꯅꯦ ꯍꯧꯖꯤꯛ ꯑꯩꯈꯣꯏ ꯃꯇꯝꯗꯅ ꯀꯣꯟꯊꯤ ꯃꯣꯏ ꯃꯇꯝꯗꯅ ꯄꯩꯁꯥ ꯑꯥꯏ ꯄꯦꯗꯇ ꯇꯧꯔ ꯇꯧꯔꯛꯄꯅꯤꯅ ꯅꯨꯡꯉꯥꯏꯔꯝꯅꯤ ꯑꯩꯒꯤꯁꯤꯐꯥꯎ ꯅꯨꯡꯉꯥꯏꯔꯦ ꯑꯗꯨꯅꯤꯅꯦ ꯃꯣꯏꯒꯤ ꯑꯥꯏ ꯄꯦꯠꯇ ꯁꯥꯟꯅꯕ ꯀꯥꯡꯕꯨꯈꯩꯗꯣ ꯃꯣꯏꯒꯤ ꯍꯣꯏ ꯁꯨꯝ ꯀꯩꯅꯤ ꯏꯁꯇ꯭ꯔꯤꯝ ꯇꯧꯕ ꯁꯥꯟꯅꯕꯩꯒꯤꯗꯤ ꯌꯥꯏꯀꯣ ꯑꯗꯨ ꯅꯠꯇꯕ ꯃꯣꯏꯒꯤ ꯀ ꯀ ꯀꯝꯄꯤꯇꯤꯁꯟꯒꯨꯝꯕꯗ ꯂꯥꯛꯑꯗꯤ ꯑꯃꯨꯛ ꯐꯣꯟꯗ ꯁꯤꯜꯂꯛ ꯄꯅꯤꯅ ꯑꯃꯨꯛ ꯍꯩꯔꯣꯏꯗꯣꯏꯅꯤ ꯑꯃꯨꯛ ꯁꯥꯟꯅꯕꯗꯣ ꯑꯃꯨꯛ ꯃꯥꯟꯅꯦ ꯑꯗꯨꯗꯤ ꯃꯣꯏ ꯅꯩꯔꯦꯗ ꯄꯨꯔꯥ ꯀꯩꯅꯣ ꯇꯧꯗ꯭ꯔꯁꯨ ꯊꯕꯛ ꯇꯧꯗ꯭ꯔꯁꯨ ꯍꯤꯡꯉꯝꯃꯗꯕ ꯀꯥꯡꯕꯨꯅꯤꯅꯅꯦ ꯑꯗꯨꯃꯥꯏꯅ ꯒꯦꯝ ꯁꯥꯟꯅꯔꯅꯤ ꯑꯗꯨꯗꯒꯤ ꯃꯥꯒꯤ ꯇꯤꯝ ꯑꯃ ꯍꯦꯛ ꯌꯦꯡꯅꯔꯒ ꯃꯥꯅ ꯃꯦꯅꯦꯖꯔ ꯑꯣꯏꯔꯒ ꯑ ꯃꯥꯅ ꯑꯗꯨꯝ ꯀꯣ ꯀꯣꯁ ꯇꯧꯊꯔꯒ ꯑꯗꯨꯝ ꯃꯥꯏ ꯇꯤꯝꯒꯗꯣ ꯂꯣꯏ ꯁꯦꯝꯒꯠ ꯌꯥꯒꯤ ꯗꯣꯏꯅꯦꯕ ꯀꯥꯏꯗꯒꯤ ꯃꯟꯇ꯭ꯔꯤ ꯃꯟꯇꯣꯟꯒꯤ ꯃꯁꯨ ꯅꯨꯄꯥꯅꯤꯅ ꯅꯦ ꯇꯧꯕꯅꯦ ꯃꯤꯗꯤ ꯍꯧꯖꯤꯛ ꯕꯔꯥ ꯈꯤꯇꯪꯗ ꯑꯥꯅꯤ ꯃꯣꯏ ꯆꯥꯔꯤꯁꯦ ꯑꯩꯖꯨ ꯑꯩꯖꯨ ꯑꯩꯖꯨ ꯑꯗꯨ ꯀꯨꯝꯃꯥꯏ ꯄꯝꯃꯦ ꯂꯦꯝꯅ ꯄꯩꯁꯥ ꯆꯥꯕꯁꯦ ꯃꯃꯥꯅ ꯑꯃꯨꯛ ꯄ꯭ꯔꯣꯐꯦꯁꯔ ꯑꯃꯨꯛ ꯑꯣꯏꯁꯜꯂꯦ ꯎꯝ ꯑꯗꯨꯗꯤ ꯋꯥꯠꯇꯕꯤꯅꯤ ꯍꯣꯏ ꯒ꯭ꯌꯥꯟ ꯇꯥꯗꯦ ꯍꯧꯖꯤꯀꯥꯟꯁꯦ ꯅꯨꯡꯉꯥꯏꯕ ꯃꯤꯅ ꯄꯛꯅꯨꯡ ꯅꯨꯡꯉꯥꯏꯕ ꯋꯥꯈ꯭ꯔꯒꯅꯦ ꯁꯨꯝ ꯁꯨꯝ ꯋꯥꯔ ꯋꯥꯈꯤꯕ ꯎꯝ ꯎꯝ ꯌꯥꯗꯦꯅꯦ ꯍꯦꯛꯇ ꯋꯥꯔ ꯋꯥꯔ ꯅꯨꯡꯉꯥꯏ ꯒꯥꯗꯨꯗꯤ ꯋꯥꯍꯩ ꯈꯛꯇꯪ ꯉꯥꯏꯔꯕ ꯀꯩꯅꯣ ꯒꯌ꯭ꯥꯟꯒ ꯇꯥꯖꯗꯦꯗ ꯅꯨꯡꯉꯥꯏꯕ ꯃꯣꯏꯅ ꯑꯗꯨꯝ ꯅꯨꯡꯉꯥꯏꯈꯤꯕꯅ ꯑꯗꯨꯝ ꯑꯥ ꯇꯨꯡ ꯀꯣꯏꯕꯧ ꯅꯨꯡꯉꯥꯏꯗꯨꯅꯤ ꯑꯗꯨꯅꯤ ꯕꯔꯥ ꯆꯥꯕꯖꯤꯗꯤ ꯑꯗꯨꯝ ꯂꯦꯡꯗꯕꯤ ꯃꯨꯛ ꯊꯥ ꯊꯥꯒꯤ ꯈꯔ ꯈꯔꯗꯤ ꯑꯗꯨꯝ ꯂꯥꯛꯇꯣꯔꯃꯤꯅ ꯑꯗꯨꯅꯦ ꯍꯥꯏꯁꯦ ꯑꯗꯨꯝ ꯂꯦꯡꯗꯕꯤꯗ ꯑꯗꯨꯝ ꯀꯩꯅꯤ ꯑꯩ ꯑꯩꯅ ꯊꯕꯛ ꯇꯧꯔꯦ ꯇꯧꯗ꯭ꯔꯦ ꯀꯔꯤꯝ ꯃꯔꯤ ꯂꯩꯅꯔꯣꯏꯗꯣꯏꯅꯦꯕ ꯎꯝ ꯀꯩ ꯇꯧꯁꯤꯒꯦ ꯈꯜꯂꯤꯅꯦ ꯐꯥꯝꯗꯨꯁꯨ ꯀꯟꯅ ꯇꯧꯅꯤꯡꯉꯤꯅꯦ ꯁꯨꯝ ꯄꯥꯝꯖꯕꯗꯣ ꯑꯦ ꯑꯗꯨ ꯍꯥꯏꯔꯒ ꯅꯣꯏ ꯍ ꯅꯣꯏꯒꯤ ꯍꯩꯅꯧ ꯍꯧꯔꯤꯕꯣ ꯍꯩꯅꯧ ꯑꯈꯣꯏꯗꯣ ꯂꯣꯏ ꯍꯧꯔꯤ ꯃꯥꯜꯂꯦ ꯈꯔ ꯑꯃꯅꯤ ꯈꯔ ꯄꯥꯜꯂꯤ ꯃꯉꯥ ꯇꯔꯨꯛ ꯃꯨꯛꯇꯤ ꯑꯩꯈꯣꯏꯒꯤꯗꯨꯁꯨ ꯍꯩꯅꯧꯗꯣ ꯍꯧꯔꯤꯕ ꯌꯦꯡ ꯌꯦꯡꯅꯤꯡꯉꯤꯅꯤꯅꯦ ꯑꯩꯁꯦ ꯃꯊꯛꯇꯒꯤ ꯎꯗ꯭ꯔꯣ ꯃꯊꯛꯇꯒꯤꯗꯤ ꯎꯕꯅꯦ ꯑꯗꯣ ꯀꯌꯥꯃ ꯎꯈꯤꯗ꯭ꯔꯦꯗ ꯍꯩꯅꯧ ꯍꯥꯏꯔ ꯑꯩꯈꯣꯏꯒꯤ ꯊꯥꯏꯅ ꯅꯣꯕꯥꯞꯇꯣ ꯑꯁ ꯅꯣꯏ ꯊꯥꯏꯅꯒꯤ ꯅꯣꯕꯥꯞꯇꯣ ꯑꯃꯨꯛ ꯑꯃꯨꯛ ꯃꯪꯗ ꯎꯏꯗ ꯑꯗꯨ ꯍꯦꯛꯑꯒ ꯕꯣꯟꯒ ꯀꯥꯎ ꯁꯥꯟꯅꯕꯗꯣ ꯅꯨꯡꯉꯥꯏꯕꯅꯤꯉꯣ ꯑꯁ ꯏꯗꯝꯗꯥꯒꯤ ꯃꯇꯝꯗꯨꯗ ꯅꯣꯕꯥꯞꯇꯣ ꯃꯦꯠꯂ ꯅꯨꯡꯁꯥ ꯌꯥꯏ ꯆꯥꯕꯗꯣ ꯊꯥꯏꯅꯩ ꯅꯨꯡꯉꯥꯏꯗ ꯂꯝꯁꯨ ꯆꯥꯎꯕ ꯕꯣꯟ ꯁꯥꯟꯅꯒꯦꯁꯨ ꯑꯗꯨꯝ ꯁꯨꯃꯥꯡꯗ ꯑꯗꯨꯝ ꯁꯥꯟꯅ ꯌꯥꯕꯅꯤꯗꯣ ꯁꯥꯔ ꯍꯧꯖꯤꯛꯇꯤ ꯂꯥꯏꯁꯟ ꯍꯧꯖꯤꯛꯇꯤ ꯂꯝꯁꯤꯦꯗ ꯂꯩꯅꯔꯛꯇ꯭ꯔꯦꯗ ꯇꯧꯔꯤꯁ ꯁꯨꯃꯥꯡ ꯃꯆꯥ ꯃꯆꯥ ꯑꯃꯃꯨꯛ ꯈ꯭ꯔꯗꯤ ꯐꯪꯉꯦ ꯑꯁꯤ ꯃꯆꯥꯁꯤꯅꯗꯤ ꯒꯥꯔꯤ ꯈꯥ ꯑꯃꯨꯛ ꯄꯨꯟꯅ ꯁꯠꯂꯛꯇ꯭ꯔꯦ
ꯑꯉꯧꯕ
ꯑꯉꯧꯕ ꯎꯝ
ꯅꯪꯗꯤ ꯑꯧ ꯒꯝ ꯋꯥꯊ ꯆꯠ ꯆꯅꯣ ꯑꯗꯨꯝ ꯉꯁꯤꯗꯩꯗꯤ ꯍꯧꯅꯤꯡꯕꯅꯦ ꯑꯗꯨ ꯀꯩ ꯈꯜꯂꯤꯒꯦ
ꯎꯝ ꯅꯥꯇꯣꯡꯗꯤ ꯅꯨꯡꯉꯥꯏꯇꯦꯅꯦ ꯀꯩꯗꯧꯔꯅꯣꯪꯦ
ꯎꯝ ꯁ ꯅꯨꯡꯉꯥꯏꯇ꯭ꯔꯦ ꯉꯁꯤꯗꯒꯤ ꯍꯧꯕ
ꯍꯥ
ꯉꯁꯤꯗꯒꯤꯩ ꯋꯥꯛꯀꯤꯡ ꯆꯠꯄ ꯍꯧꯕ ꯅꯨꯡꯉꯥꯏꯇ꯭ꯔꯤꯦ
ꯉꯁꯤ ꯉꯁꯤ ꯉꯁꯤꯗꯒꯤ ꯆꯠꯄ ꯅꯨꯡꯉꯥꯏꯇꯦ ꯍꯥꯏꯔꯣ ꯈꯪꯗꯦ ꯑꯩꯗꯤ ꯌꯥꯏ ꯉꯥꯁꯤꯗꯩ ꯆꯠꯂꯁꯨ ꯇꯥꯗ꯭ꯔꯤꯅꯦ ꯇꯧꯗꯤ ꯅꯦꯠꯋꯥꯛꯁꯨ ꯌꯥꯝ ꯅꯨꯡꯉꯥꯏꯇ꯭ꯔ ꯃꯥꯜꯂꯦ ꯉꯁꯤꯗꯒꯤ ꯆꯠꯄ꯭ꯔ ꯍꯧꯔꯁꯨ ꯌꯥꯏꯌꯦ ꯑꯩꯒꯤꯗꯤ ꯀꯩꯁꯨ ꯀꯥꯏꯗꯦ ꯅ ꯆꯠꯄ ꯍꯧꯔꯁꯤ ꯀꯩꯅꯣꯗꯨꯗꯤ ꯅꯣꯡꯁꯨ ꯇꯥꯗꯧꯕꯁꯨ ꯑꯃꯨꯛꯁꯨ ꯃꯥꯥꯟꯜꯂꯤꯦ ꯑꯃꯨꯛꯁꯨ ꯃꯥꯟꯗꯦ ꯎ ꯀꯥꯔꯒ ꯌꯦꯡꯁꯤꯜꯂꯁꯦ ꯑꯩꯁꯨ ꯂꯣꯏꯁꯤꯜꯂꯛꯑꯒꯦ ꯑꯗꯨꯗꯤ ꯊꯣꯛꯂꯛꯑꯒꯦ
ꯍꯣꯏ
ꯍꯣꯏ ꯍꯣꯏ ꯎꯝ ꯎꯝ ꯍꯣꯏ ꯐꯔꯦ ꯊꯝꯃꯦ ꯊꯝꯃꯦ
ꯊꯝꯃꯦ ꯊꯝꯃꯦ
ꯊꯝꯃꯦ ꯊꯝꯃꯦ